ꯎꯝ꯫
ꯍꯜꯂꯣ꯫
ꯑꯣ ꯑꯦ ꯃꯔꯨꯞ
ꯑꯁ ꯃꯈꯣꯟ ꯇꯥꯗ ꯀꯨꯏꯔꯦ ꯍꯦ꯫
ꯎꯝ꯫
ꯎꯝ ꯆꯍꯤ ꯑꯃꯅꯤ ꯁꯨꯔꯦ ꯎꯅꯗꯕ꯫
ꯍꯟꯗꯛ ꯃꯔꯛ ꯋꯥꯠꯆꯞ ꯁꯇꯦꯇ꯭ꯁ ꯢꯁꯥ ꯁꯥꯟꯅꯕꯩ ꯀꯩ ꯀꯩ ꯎꯏ ꯈꯔ ꯎꯏꯗ ꯖꯤꯝ ꯁꯥꯟꯅꯕ꯫
ꯖꯤꯝꯁꯦ ꯑꯗꯨꯝ ꯁꯥꯟꯅꯩꯌꯦ ꯍꯣꯁꯇꯦꯜ ꯃꯅꯨꯡꯗ ꯖꯤꯝ ꯃꯆꯥ ꯑꯃ ꯂꯩꯕ ꯈꯔ ꯈꯔ ꯁꯥꯟꯅꯕ꯫
ꯑꯣ ꯃꯥꯅ ꯁꯥꯁꯤ ꯍꯛꯆꯥꯡ ꯍꯛꯆꯥꯡ ꯐꯕ ꯍꯥꯏꯁꯤ ꯂꯟꯅꯤ꯫ ꯃꯔꯨꯞꯀꯤ ꯑꯉꯥꯡ ꯑꯣꯏꯔꯤꯉꯩ ꯁꯕꯥꯟꯗꯒꯤ ꯃꯁꯛ ꯈꯪꯉꯦ ꯌꯥꯝ ꯐꯔꯝꯅꯤ꯫
ꯑꯉꯥꯡ ꯑꯣꯏꯔꯤꯉꯩꯗꯤ ꯁꯣꯟꯕꯅꯤꯗ ꯍꯧꯖꯤꯛꯄꯨꯗꯤ ꯈꯔ ꯈꯔ ꯁꯥꯟꯅꯕꯩ ꯌꯦꯡꯕ ꯈꯔ ꯈꯔ ꯌꯥꯔꯕꯅꯦ ꯍꯥꯟꯅꯗꯤ ꯁꯣꯟꯕꯅ꯫
ꯑꯣ ꯆꯥꯛ ꯏꯁꯤꯡ ꯅꯨꯡꯉꯥꯏꯔꯤꯑꯦ꯫ ꯅꯨꯡꯉꯥꯏ ꯍꯥꯏꯗꯗꯤ ꯆꯥꯛ ꯏꯁꯤꯡꯁꯤ ꯎꯅꯔꯕꯣ꯫
ꯆꯥꯛ ꯏꯁꯤꯡ ꯆꯥ
ꯎ ꯇꯥꯏ ꯑꯩ ꯆꯥꯛ ꯏꯁꯤꯡ ꯎꯅꯗ꯭ꯔꯤ ꯑꯩꯁꯨ ꯊꯕꯛ ꯁꯟꯗꯦꯅꯤꯅ ꯑꯌꯨꯛꯀꯤ ꯊꯕꯛ ꯈꯔ ꯆꯤꯜꯂꯦ ꯊꯕꯛ ꯂꯣꯏꯔꯝꯕꯅꯤ ꯆꯥꯛ ꯏꯁꯤꯡ ꯐꯖꯅ ꯆꯥꯊꯣꯛꯑꯒ ꯇꯧ ꯎꯝ
ꯑꯩꯁꯨ ꯍꯣꯁꯇꯦꯜ ꯂꯩꯕꯅꯤ ꯁꯟꯗꯦꯅꯤꯅ ꯀꯥ ꯀꯩꯀꯩ ꯁꯦꯡꯗꯣꯛꯄ ꯐꯤ ꯁꯨꯗꯣꯛꯄ ꯅꯣꯏꯗ ꯉꯥꯏꯔꯤ ꯄꯣꯊꯥꯕꯒ ꯐꯣꯟ ꯇꯧꯅꯤ ꯇꯥ ꯆꯥꯗꯅꯤ
ꯑꯗꯨꯃ ꯊꯕꯛ ꯄꯣꯊꯥꯕ ꯑꯝꯗ ꯐꯪꯗꯦ ꯑꯩꯈꯣꯏꯗꯤ ꯍꯣꯇꯦꯜꯗ ꯂꯩꯕ ꯍꯥꯏꯁꯦ ꯁꯤ ꯉꯥꯛꯇꯅꯤ
ꯃꯔꯔꯨ ꯑꯣꯏ ꯍꯣꯁꯇꯤꯗꯤ ꯆꯖꯤ
ꯑꯩꯈꯣꯏꯔꯣ ꯎꯝ ꯂꯩꯗꯤ ꯂꯩꯌꯦ ꯑꯁꯤ ꯄꯣꯠꯁꯤ ꯑꯅꯧꯕ ꯄꯣꯠ ꯆꯩꯩ ꯈꯔ ꯁꯤꯟꯗꯣꯛ ꯁꯦꯝꯖꯤꯟ ꯇꯧꯕꯒꯤ ꯍꯧꯖꯤꯛꯄꯥꯎꯗꯤ ꯐꯣꯡꯈ꯭ꯔꯅꯤ ꯀꯥꯗ ꯈꯖꯤꯛ ꯈꯖꯤꯛ ꯁꯥꯟꯅꯩꯑ
ꯑꯩꯈꯣꯏꯩꯅ ꯅꯣꯡꯃꯒꯤ ꯈꯔ ꯈꯔ ꯁꯥꯗꯅ ꯌꯥꯔꯦ
ꯃ ꯈꯄ
ꯍꯧꯖꯤꯛꯀꯥꯟꯁꯤ ꯍꯥꯏꯗꯤ ꯍꯛꯆꯥꯡ ꯐꯕꯁꯤ ꯄꯥꯡꯅ ꯎꯗ꯭ꯔꯦꯕ ꯍꯧꯖꯤꯛꯀꯥꯟꯗ ꯑꯉꯥꯡꯕ ꯑꯣꯏꯒꯦꯔꯥ ꯑꯩꯈꯣꯏꯒꯤ ꯃꯊꯛ ꯑꯣꯏꯒꯦꯔꯥ ꯑꯩꯈꯣꯏꯒꯤ ꯂꯣꯗ ꯑꯣꯏꯒꯦꯔ
ꯃꯅꯦ ꯑꯩꯅ ꯑꯩꯈꯣꯏꯅꯥꯥꯕꯨ ꯅꯨꯃꯤꯗꯥꯡꯍꯦꯛ ꯌꯨꯝꯗꯥꯂꯩꯕꯨ ꯅꯨꯃꯤꯗꯥꯡ ꯆꯥꯛ ꯆꯊꯣꯛꯑꯒ ꯆꯥꯛꯆꯥ ꯇꯣꯛꯑ ꯃꯇꯨꯡꯗ ꯑꯅꯨꯋꯥꯜꯀꯤꯟ ꯆꯠꯄꯥꯑꯣꯏꯔꯣ ꯂꯝꯕꯤ ꯅꯥꯀꯟꯗ ꯑꯣꯏꯒꯦꯔꯥ ꯑꯃꯗ ꯆꯤꯗꯥꯏꯗ ꯍꯦꯛꯇꯥ ꯑꯩꯈꯣꯏꯗꯩ ꯍꯦꯟꯅꯥ ꯄꯤꯛꯄꯥ ꯑꯉꯥꯡꯃꯆꯥ ꯆꯥꯍꯩꯗꯕ ꯆꯤꯟꯖꯥꯛ ꯌꯥꯝ ꯆꯕꯥꯎꯏ
ꯊꯦꯡꯅꯩ ꯑꯩꯈꯣꯏ ꯃꯇꯝꯗꯗꯤ ꯋꯥꯀꯤꯡꯆꯠꯄ ꯍꯥꯏꯁꯦꯁꯨꯝ ꯍꯛꯆꯤꯛ ꯂꯥꯡꯕꯩ ꯆꯠꯂꯥꯅꯤ ꯍꯜꯂꯛꯑꯥ ꯍꯧꯖꯤꯀꯥꯟꯗꯤ ꯋꯥꯀꯤꯡ ꯊꯣꯛꯏꯅꯦ ꯍꯥꯏꯔꯥ ꯆꯨꯔꯨꯞ ꯊꯛꯄꯥ ꯌꯥꯝ ꯊꯦꯡꯅꯩ ꯑꯉꯉꯥꯡꯃꯩ ꯑꯣꯏꯒꯦꯔ ꯑꯍꯟ ꯑꯩꯈꯣꯏꯂꯣꯟ ꯑꯣꯏꯒꯦꯔ
ꯃꯅꯦ ꯃꯅꯦ ꯆꯨꯔꯨꯞꯊꯛꯄ ꯅꯤꯁꯥ ꯅꯤꯁꯥ ꯁꯤꯖꯤꯟꯅꯕꯥ ꯍꯧꯖꯤꯛꯅꯥ ꯅꯤꯁꯥꯁꯨ ꯃꯃꯥꯃꯄꯥ ꯃꯈꯩꯅꯁꯨ ꯑꯝꯇ ꯁꯦꯟꯅꯗ꯭ꯔꯦ ꯅꯠꯇ꯭ꯔꯥ
ꯑꯝ
ꯃ ꯄꯥꯡꯁ ꯁꯗ꯭ꯔ ꯇꯧꯁꯦ ꯃ ꯃꯊꯦꯁ ꯊꯔꯛ ꯊꯔꯣꯛ ꯊꯂꯛ ꯁꯅꯦꯗꯥ ꯃ ꯑꯗꯨꯝ ꯄꯤꯅꯦꯌꯥꯝ
ꯍꯧꯖꯤꯛꯀꯥꯟ ꯅꯤꯁꯥ ꯆꯥꯔꯤꯁꯤ ꯆꯠꯅꯕꯤ ꯑꯗꯨꯃꯥꯏꯅ ꯇꯧꯁꯤꯜꯂꯛꯑꯦ ꯑꯉꯥꯡ ꯏꯟꯈꯠꯂꯛꯄ ꯑꯉꯥꯡꯁ ꯂꯣꯏꯅ ꯆꯨꯔꯨꯞ ꯑꯃꯃꯝ ꯆꯤꯡꯉꯒ ꯍꯥꯏꯗꯤ ꯃꯣꯏ ꯋꯥꯈꯜꯂꯣꯟꯗ ꯆꯨꯔꯨꯞ ꯊꯛꯄꯁꯤꯅ ꯂꯦꯝꯃꯦꯅ ꯈꯜꯂꯤꯔ ꯀꯩꯅꯣꯝꯗꯤ ꯈꯜꯂꯤ ꯃꯣꯏ ꯋꯥꯈꯜꯂꯣꯟꯗ
ꯑꯗꯨꯅꯤ ꯐꯤꯂꯝꯗ ꯍꯦꯔꯣꯅ ꯆꯨꯞ ꯊꯛꯑꯒ ꯅꯩꯕꯥꯗꯧꯅ ꯃꯣꯏꯁꯨ ꯅꯩꯒꯦ
ꯍꯣꯏ ꯊꯛꯇꯕ ꯑꯉꯥꯡꯕꯨꯗꯤ ꯊꯛꯇꯕ ꯑꯉꯥꯡꯕꯨꯗꯤ ꯂꯩ ꯀꯣ ꯑꯗꯨ ꯁꯨꯝ ꯆꯥꯡꯆꯠꯇ ꯌꯦꯡꯉꯀꯥꯟꯗ ꯊꯛꯄꯁꯦ ꯅꯤꯁꯥ ꯆꯥꯕ ꯇꯤꯟꯅꯔꯗꯤ ꯅꯤꯁꯥ ꯆꯥꯕ
ꯃꯥꯅꯦ ꯃꯥꯅꯦ ꯄꯨꯟꯕꯅ ꯁꯪꯒꯩ ꯃꯈꯥ ꯄꯣꯜꯂꯦ ꯑꯩꯅ ꯉꯁꯤ ꯄꯨꯟꯕꯗ ꯅꯨꯡꯉꯥꯏꯔꯤꯕ ꯃꯤ ꯍꯥꯏꯁꯦ ꯍꯩꯌꯦꯡꯁꯨ ꯄꯨꯟꯅꯤꯡꯒꯗꯣꯏꯅꯤ ꯅꯠꯇ꯭ꯔꯥ ꯃꯁꯤ ꯄꯨꯟꯕꯤꯔ ꯑꯩ ꯀꯩꯒꯨꯝꯝꯕ ꯁꯣꯏꯗ ꯑꯩꯅ ꯆꯗ ꯆꯤꯟꯖꯥꯛꯗ ꯁꯣꯛꯑꯒ ꯈꯜꯂ ꯑꯗꯣ ꯍꯌꯦꯡ ꯑꯃꯨꯛ ꯑꯦ ꯉꯔꯥꯡꯒꯤꯗꯨ ꯁꯨꯃꯥꯏꯅ ꯇꯧꯁꯤ ꯁꯨꯃꯥꯏꯅ ꯇꯧꯁꯦ ꯍꯥꯏꯔꯒ ꯑꯃꯨꯛ ꯍꯜꯂ ꯇꯧꯗꯣꯏꯅꯦ ꯑꯗꯨꯅ ꯀꯣꯛ ꯆꯥꯅꯈ꯭ꯔꯗꯤ ꯐꯛ ꯌꯥꯝ ꯇꯥꯏꯑꯌꯦꯕ ꯄꯩꯁꯥꯁꯨ ꯅꯠꯇ꯭ꯔ꯫
ꯍꯣꯏ ꯍꯧꯖꯤꯛꯀꯥꯟ ꯑꯩꯈꯣꯏ ꯃꯇꯝꯗꯨꯗ ꯀꯔꯤꯝꯃꯨꯛ ꯇꯧꯖꯔꯛꯇꯦ꯫
ꯎꯝ ꯇꯧꯖꯔꯛꯇꯦ ꯊꯦꯡꯁꯨ ꯊꯦꯡꯅꯔꯛꯇꯦ ꯐꯖꯅ꯫ ꯅꯤꯁꯥ ꯆꯥꯕꯅ ꯋꯥꯈꯜ ꯋꯥꯈꯜꯗꯕꯨ ꯑꯣꯏꯔꯣ ꯍꯛꯆꯥꯡꯗꯕꯨ ꯑꯣꯏꯔꯣ ꯁꯣꯛꯍꯜꯜꯂꯤꯏꯁꯦ ꯅꯤꯁꯥ ꯁꯤꯖꯤꯟꯅꯕ ꯍꯥꯏꯁꯦ ꯅꯤꯁꯥ ꯂꯩꯕꯗ ꯃꯇꯝꯗ ꯁꯦꯟꯁꯨ ꯆꯪꯉꯤ ꯄꯩꯁꯥꯗꯨꯗꯤ ꯍꯣꯏ ꯃꯁꯥꯅ ꯇꯥꯕ ꯑꯗꯨꯝ ꯐꯔꯦ ꯃꯁꯥꯅ ꯇꯥꯜꯂꯤꯕ ꯄꯣꯠꯇꯨꯗꯤ ꯈꯤꯇꯪ ꯀꯥꯟꯅꯕ ꯑꯃꯗ ꯁꯦꯟꯗ ꯊꯥꯗꯧꯑꯣꯕ ꯁꯦꯟꯁꯤ ꯇꯥꯟꯗ꯭ꯔꯗꯤ ꯐꯪꯉꯣꯏꯗꯣꯏꯅꯦꯕ ꯏꯁꯥꯅ ꯍꯨꯃꯥꯡ ꯃꯃꯟꯅ ꯇꯥꯔꯀꯥꯟꯗ ꯐꯪꯒꯗꯣꯏꯅꯦꯕ ꯏꯁꯥ ꯈꯨꯠ ꯑꯣꯏꯅ ꯊꯦꯡꯇ꯭ꯔꯁꯨ ꯐꯝꯃꯒ ꯇꯥꯟꯃꯇꯝ ꯐꯝꯕꯒꯤ ꯃꯇꯝ ꯆꯪꯉꯤꯅꯦꯕ ꯅꯠꯇ꯭ꯔꯥ
ꯅꯤꯁꯥꯁꯦ ꯌꯥꯔꯤꯕꯃꯈꯩ ꯆꯥꯗꯅꯕꯗꯤ ꯇꯧꯒꯗꯕꯅꯤ ꯍꯥꯏꯗꯤ ꯃꯣꯏꯁꯨ ꯑꯦꯗꯤꯛ ꯑꯦꯗꯤꯛꯃꯛ ꯑꯦꯗꯤꯛ ꯆꯨꯔꯛꯇꯣꯏꯅꯦꯕ ꯇꯞꯅ ꯆꯨꯔꯨꯞꯇꯞ ꯊꯛꯄ ꯑꯣꯏꯔꯁꯨ ꯅꯣꯡꯃꯒꯤ ꯊꯛꯍꯧꯗ꯭ꯔꯗꯤ ꯂꯩꯕ ꯉꯝꯃꯣꯏꯗꯣꯏꯅꯦꯕ꯫
ꯃꯥꯅꯤ ꯃꯥꯅꯤ꯫ ꯃꯣꯢꯒꯤ ꯅꯣꯡꯃꯒꯤ ꯍꯦꯛ ꯁꯨꯗ꯭ꯔꯗꯤ ꯂꯩꯕ ꯉꯝꯗꯕ ꯃꯁꯥꯗ ꯍꯩꯅꯗꯕ ꯐꯥꯎꯕ ꯑꯗꯨ ꯍꯧꯖꯤꯛꯀꯥꯟ ꯅꯤꯁꯥ ꯌꯣꯟꯕ ꯃꯤ ꯃꯈꯩꯁꯤꯁꯨ ꯑꯉꯥꯡ ꯃꯆꯥꯅꯤ ꯈꯪꯅ ꯈꯪꯅ ꯑꯗꯨꯝ ꯀꯔꯤꯝ ꯈꯟꯕꯤꯗꯕ ꯄꯤꯊꯣꯛꯄ ꯑꯃ ꯌꯥꯎꯏ ꯅꯠꯇ꯭ꯔꯥ꯫
ꯌꯥꯎꯔꯦ ꯌꯥꯝ ꯈꯦꯠꯅꯔꯦꯗ ꯍꯥꯟꯅꯗꯒꯤꯗꯤ ꯍꯥꯏꯗꯤ ꯃꯃꯥ ꯃꯄꯥ ꯑꯣꯏꯕꯁꯤꯡꯅꯁꯨ ꯌꯦꯡꯁꯤꯟꯗꯧꯅꯤ ꯑꯩ ꯏꯁꯥꯅ ꯄꯩꯁꯥ ꯂꯧꯔꯤꯁꯤ ꯀꯩꯒꯤꯅꯣ ꯃꯥ ꯀꯅꯥ ꯀꯅꯥ ꯄꯨꯜꯂꯤ ꯍꯥꯏꯕꯗꯨ ꯐꯖꯅ ꯌꯦꯡꯁꯤꯟꯗꯧꯅꯤ ꯇꯧꯗ꯭ꯔꯦ ꯍꯧꯖꯤꯛꯀꯥꯟꯗꯤ꯫
ꯃꯥꯅꯦ ꯃꯥꯅꯦ꯫ ꯐꯣꯟ ꯑꯃ ꯄꯤꯊꯣꯛꯑꯒ ꯄꯣꯡꯊꯥ ꯊꯥꯗꯣꯛꯑꯦ ꯊꯕꯛ ꯆꯤꯜꯂꯦ ꯈꯣꯠꯂꯦ ꯑꯗꯨ ꯇꯧꯂꯩꯔꯦ ꯃꯆꯥꯗꯨꯅ ꯀꯅꯥꯅ ꯄꯨꯜꯂꯤ ꯀꯅꯥꯅ ꯄꯨꯟꯗꯦ ꯀꯃꯥꯏꯅ ꯇꯧꯏ ꯑꯝꯇ ꯌꯦꯡꯁꯤꯟꯗ꯭ꯔꯦ꯫
ꯑꯩꯈꯣꯏ ꯃꯇꯝꯗꯗꯤ ꯑꯁ꯭ꯋꯥꯏꯕꯨꯡ ꯊꯣꯛꯄ ꯐꯥꯎꯕ ꯊꯤꯕ ꯂꯥꯛꯇꯣꯏꯅꯤ꯫ ꯈꯤꯇꯡ ꯊꯦꯡꯅ ꯍꯩꯖꯤꯜꯂꯁ ꯒꯩ ꯍꯥꯏꯗꯤꯅꯦ ꯉꯥꯡꯕꯒ ꯆꯩꯕꯒ ꯍꯧꯖꯤꯛꯀꯥꯟꯗꯤ ꯇꯧꯗ꯭ꯔꯦ ꯆꯥꯛꯆꯥ ꯇꯣꯛꯑ ꯊꯣꯛꯈ꯭ꯔꯅꯤ ꯅꯤꯁꯥ ꯆꯥꯁꯤꯜꯂꯒ ꯍꯂꯛꯑꯅꯤ ꯆꯪꯉꯛꯀꯥꯟꯗ ꯏꯆꯥꯁꯤꯅ ꯀꯗꯥꯥꯏ ꯆꯠꯂꯨꯏꯅꯣ ꯈꯣꯠꯂꯤꯅꯣꯁꯨ ꯍꯪꯗ꯭ꯔꯦ꯫
ꯃꯥꯅꯤ ꯀꯥꯏ ꯆꯠꯂꯨꯏ ꯅꯪ ꯀꯅꯥꯒ ꯄꯨꯟꯂꯨꯏ ꯍꯪꯕꯁꯨ ꯏꯀꯥꯏꯅꯔꯦ ꯍꯧꯖꯤꯛꯇꯤ ꯑꯦ ꯏꯆꯥ ꯄꯥꯈꯪ ꯐꯥꯔꯝꯃꯤ ꯍꯥꯏꯔꯝꯃꯤ ꯀ꯭ꯂꯥꯁ ꯑꯦꯂꯚꯦꯟ ꯇꯨꯌꯦꯜꯞ ꯐꯥꯔꯝꯃꯤ ꯃꯁꯥꯅ ꯈꯪꯅ ꯒ꯭ꯌꯥꯟ ꯇꯥꯔꯛꯀꯅꯤ ꯑꯗꯨ ꯑꯗꯨ ꯇꯁꯦꯡꯅ ꯍꯥꯏꯗꯤ ꯑꯗꯨ ꯌꯥꯗꯦꯕ ꯍꯧꯖꯤꯛꯀꯥꯟꯁꯦ ꯌꯥꯝ ꯂꯨꯔꯃꯦ꯫
ꯂꯩꯀꯥꯏ
ꯌꯨꯠ ꯃꯈꯩꯅ ꯑꯩꯈꯣꯏꯒꯤ ꯇꯨꯡꯒꯤ ꯂꯝꯕꯤ ꯑꯣꯏꯗꯧꯗꯨ ꯇꯨꯡꯒꯤ ꯌꯨꯝꯕꯤꯔꯦꯜ ꯑꯣꯏꯗꯧꯗꯨ ꯌꯨꯠ ꯃꯈꯩꯁꯤ ꯂꯣꯏ ꯇꯤꯟ ꯆꯪꯗ ꯂꯩꯔꯦ ꯌꯥꯗ꯭ꯔꯦ ꯑꯝꯇ
ꯌꯨꯠ ꯃꯈꯩ ꯑꯃꯇ ꯖꯥꯗ꯭ꯔꯦ꯫
ꯅꯤꯁꯥꯒꯤꯗꯃꯛꯇ ꯑꯦꯋꯥꯔꯅꯦꯁ ꯄ꯭ꯔꯣꯒ꯭ꯔꯥꯝ ꯑꯃꯃꯝ ꯁꯤꯟꯗꯔꯒꯗꯤꯀꯣ
ꯍꯣꯢ ꯂꯩꯀꯥꯏ ꯂꯩꯊꯥꯏꯒꯤ꯫
ꯎꯝ ꯍꯣꯏ꯫
ꯃꯄꯥ ꯃꯃꯥ ꯃꯄꯥ ꯑꯣꯏꯕꯁꯤꯡꯁꯨ ꯃꯈꯥ ꯄꯣꯜꯂꯤꯗ ꯃꯆꯥꯁꯨ ꯆꯦꯛꯁꯤꯟꯅ ꯁꯦꯟꯅꯗꯧꯅꯤ꯫ ꯃꯣꯏꯗꯤ ꯏꯟꯈꯠꯂꯛ ꯃꯇꯝꯅꯤ ꯉꯥꯎꯒꯦ ꯈꯣꯠꯀꯦ ꯍꯥꯏꯔꯛꯇꯧꯕ ꯉꯥꯛꯇꯅꯦ꯫
ꯎꯝ꯫ ꯉꯥꯎꯋꯦ ꯈꯣꯠꯀꯦ ꯂꯥꯡꯒꯦ
ꯎꯝ꯫
ꯍꯔꯥꯎ ꯀꯨꯝꯍꯩ ꯑꯃ ꯊꯣꯛꯑꯦ ꯑꯦ ꯑꯗꯨ ꯇꯧꯁꯤ ꯚꯥꯏ ꯑꯗꯨ ꯇꯧꯁꯤ ꯍꯦꯛꯇ ꯍꯥꯏꯔꯛꯀꯗꯣꯏꯅꯤ ꯑꯃꯅ ꯍꯦꯛꯇ ꯍꯧꯗꯣꯔꯛꯀꯗꯣꯏꯅꯤ ꯅꯠꯇ꯭ꯔꯥ꯫
ꯑꯥ
ꯌꯥꯎꯔꯝꯒꯅꯤ ꯁꯨꯝꯕ ꯃꯔꯨꯞꯀꯤꯏ ꯃꯃꯥꯟꯅꯕ
ꯌꯥꯎꯋꯦ ꯍꯥꯏꯗꯤ ꯃꯣꯏꯗꯣ ꯍꯥꯏꯗꯤ ꯅꯤꯁꯥ ꯁꯤ ꯌꯥꯔꯤꯕꯈꯩ ꯇꯦꯁꯐꯥꯎ ꯇꯧꯔꯣꯏꯗꯣꯏꯅꯦꯕ ꯇꯁ ꯇꯧꯒꯦ ꯇꯁ ꯇꯧꯋꯦ ꯍꯥꯏꯗꯤ ꯏꯃꯥꯟꯅꯕ ꯌꯥꯎꯋꯦꯕ ꯑꯁ ꯀꯩꯁꯨ ꯇꯧꯔꯏꯗ ꯇꯦꯁꯇꯪ ꯇꯧꯒꯗꯧꯅꯤ ꯍꯥꯏꯕ ꯇꯦꯁꯇꯨꯗꯒꯤꯗꯤ ꯍꯧꯖꯤꯛꯀꯥꯟꯗꯤ ꯃꯥꯗꯣ ꯐꯖꯅ ꯍꯩꯈ꯭ꯔꯦ ꯅꯣꯡꯃꯒꯤ ꯋꯥꯠ ꯄ ꯌꯥꯗ꯭ꯔꯦꯕ ꯇꯦꯁꯇꯪ ꯁꯣꯏꯈꯤꯕ꯫
ꯍꯣꯏ꯫ ꯇꯦꯁ ꯇꯪ ꯇꯧꯕꯗ ꯑꯗꯨꯒꯤꯁꯨ ꯃꯊꯛꯇ ꯁꯦꯡꯅ ꯍꯥꯏꯔꯗꯤ ꯅꯤꯁꯥ ꯆꯥꯔꯤꯕ ꯃꯈꯩꯁꯤ ꯀꯩꯁꯨ ꯏꯃꯨꯡ ꯅꯨꯡꯉꯥꯏꯕ ꯀꯩꯁꯨ ꯑꯣꯏꯗꯦꯕ ꯍꯧꯖꯤꯛꯀꯥꯟꯁꯦ꯫ ꯍꯥꯏꯔꯨꯔꯒ ꯏꯃꯨꯡꯒꯤ ꯄ꯭ꯔꯣꯕ꯭ꯂꯦꯝꯗꯒꯤ ꯆꯥꯔꯤꯕꯅꯤꯀꯣ ꯂꯩꯇꯥꯅꯕ ꯆꯥꯔꯕꯅꯦ ꯍꯥꯏꯔꯛꯀꯅꯤ
ꯅꯨꯄꯤ ꯅꯨꯄꯤ ꯀꯥꯏꯗꯕꯗꯩ ꯆꯥꯕꯗꯩ
ꯃꯥꯅꯤ ꯃꯥꯅꯤ ꯅꯨꯄꯤ ꯀꯥꯏꯅꯕꯩ ꯆꯕꯅꯦ ꯅꯄꯤꯗꯣ ꯀꯌꯥꯝ ꯂꯨꯔꯕꯅꯣ ꯈꯪꯗꯦ ꯃꯥꯏ
ꯌꯥꯝ ꯈꯦꯅꯗꯤꯗ ꯍꯥꯟꯅꯗꯗꯤ ꯍꯧꯖꯤꯛ ꯍꯧꯖꯤꯛ ꯃꯃꯥ ꯃꯄꯥꯒꯤꯁꯨ ꯑꯁꯨꯣꯏꯕ ꯌꯥꯝ ꯂꯩꯗ ꯑꯉꯥꯡꯅ ꯅꯤꯁꯥ ꯆꯥꯕ ꯈꯣꯠꯄ
ꯃꯥꯅꯤ ꯍꯧꯖꯤꯛ ꯂꯣꯏꯅ ꯈꯪꯕ ꯐꯣꯟꯗ ꯎꯔꯤꯕ ꯇꯥꯔꯤꯕ ꯉꯥꯛꯇꯅꯤ꯫ ꯃꯆꯥꯅꯨꯄꯥ ꯑꯃ ꯃꯆꯥ ꯃꯆꯥꯅꯨꯄꯥꯗꯕꯨ ꯑꯣꯏꯔꯣ ꯅꯨꯄꯤꯗꯁꯨ ꯅꯤꯁꯥ ꯆꯥꯕ ꯌꯥꯎꯔꯤ
ꯌꯧꯏ ꯅꯨꯨꯄꯤꯗꯁꯨ ꯆꯥꯛ ꯏꯁꯤꯡꯗꯤ ꯆꯔꯕꯣ
ꯆꯥꯛ ꯏꯁꯤꯡ ꯆꯗꯔꯤ
ꯍꯣꯁꯇꯦꯜꯗ ꯂꯩꯕ ꯅꯠꯇ꯭ꯔꯣ
ꯎꯝ ꯌꯨꯝ ꯊꯣꯛꯇꯕꯁꯨ ꯀꯨꯏꯔꯦ
ꯅꯣꯡꯃꯒꯤ ꯈꯔ ꯈꯔꯗꯤ ꯁꯥꯟꯅꯩ ꯍꯨꯃꯥꯡ ꯈꯔ ꯈꯔ ꯂꯧꯊꯣꯛꯄ
ꯑꯣ ꯂꯧꯊꯣꯛꯎ ꯂꯧꯊꯣꯛꯎ ꯑꯗꯨꯝ ꯑꯩꯁꯨ ꯈꯔ ꯈꯔ ꯁꯥꯟꯅꯩ ꯃꯔꯛ ꯃꯔꯛꯇ ꯌꯥꯝ ꯀꯥꯍꯦꯟꯅꯥ ꯁꯅꯗꯦ ꯁꯥꯅꯕꯥ ꯍꯥꯏꯖꯤꯁꯨ ꯆꯤꯟꯖꯥꯛꯅꯤꯗꯣ ꯆꯤꯟꯖꯥꯛ ꯌꯧꯗꯔ꯭ꯕꯗꯤ ꯏꯁꯥ ꯁꯣꯛꯀꯗꯣꯏꯅꯤ ꯅꯤꯁꯥ ꯆꯥꯕ ꯃꯣꯏꯗꯩꯗꯤ ꯆꯗꯕ ꯑꯩꯈꯣꯏꯅ ꯍꯦꯟꯅꯥ ꯐꯔꯤꯅꯦ ꯈꯪꯕꯔꯥ꯭
ꯍꯣꯏ ꯅꯣꯡꯃꯒꯤ ꯈ꯭ꯔ ꯈ꯭ꯔ ꯁꯥꯟꯅꯕ ꯅꯤꯁꯥ ꯆꯕꯤꯗꯕ ꯇꯦꯁ ꯐꯧ ꯇꯧꯕꯤꯗꯕ ꯌꯔꯤꯈꯩ
ꯑꯗꯨ ꯑꯩꯈꯣꯢꯅ ꯉꯝꯃꯗꯤ ꯑꯩꯈꯣꯏꯅ ꯆꯔꯤꯁꯦ ꯁꯤꯒꯤ ꯃꯊꯛꯇꯥ ꯑꯩꯈꯣꯏꯗ ꯉꯝꯃꯗꯤ ꯃꯌꯥꯝꯁꯨ ꯀꯟꯇꯔꯣꯜ ꯇꯧꯅꯧ ꯍꯥꯏꯗꯤ
ꯑꯩꯈꯣꯏ ꯑꯩꯈꯣꯏꯗ
ꯆꯥ-ꯆꯥꯗꯕ ꯃꯤꯁꯨ ꯆꯔꯛꯇꯅꯕ ꯍꯣꯠꯅꯕꯥ ꯑꯩꯈꯣꯢꯅ ꯉꯝꯃꯗꯤ ꯀꯣ ꯍꯥꯢꯗꯤ ꯑꯩꯈꯣꯢ ꯑꯅꯤ-ꯑꯍꯨꯝ ꯆꯗꯕꯗꯥ ꯋꯥꯈꯜ ꯃꯟꯅꯔꯥꯗꯔ꯭ ꯄꯨꯟꯖꯤꯟꯂꯒ ꯃꯅꯦ ꯍꯨꯖꯤꯛꯅꯦ ꯗꯔ꯭ꯥꯕ ꯑꯃ ꯆꯠꯇꯕ ꯇꯗꯕ ꯃꯤꯂꯨ ꯆꯥꯔꯛꯇꯅꯕ ꯍꯣꯠꯅꯕ ꯆꯥꯔꯤꯕ ꯃꯤꯁꯨ ꯍꯟꯊꯥꯅꯕ ꯍꯣꯠꯅꯕ ꯀꯟꯇꯔ꯭ꯣꯜ
ꯑꯩꯈꯣꯏꯗ ꯐꯖ ꯐꯖꯅ ꯋꯥꯔꯤ ꯁꯥꯕꯤꯔꯒ
ꯃꯥ ꯃꯥꯅꯤ ꯀꯟꯇ꯭ꯔꯣꯜꯗ ꯅꯨꯃꯤꯠ ꯈꯨꯗꯤꯡꯒꯤ ꯆꯥꯕ ꯍꯥꯏꯁꯦ ꯁꯦ ꯑꯩꯈꯣꯏꯅ ꯈꯤꯇꯪ ꯍꯦꯛ ꯁꯣꯏꯍꯧꯕꯗ ꯃꯣꯏꯅ ꯍꯦꯛꯇ ꯇꯧꯔꯒꯗꯣꯏꯅꯤ ꯑꯗꯨꯅ ꯃꯨꯟꯅ ꯈꯟꯊꯔꯒ ꯑꯩꯈꯣꯏ ꯃ ꯄꯨꯜꯂꯒ ꯐꯖꯅ ꯇꯧꯔꯁꯤ ꯍꯣꯏ ꯑꯩ ꯆꯥꯛ ꯆꯥꯕꯩ ꯃꯇꯝꯁꯨ ꯌꯧꯁꯤꯜꯂꯦ ꯇꯧꯔꯤꯁꯦ
ꯍꯣꯏ ꯍꯣꯏ ꯑꯩꯈꯣꯏꯁꯨ ꯆꯥꯛ ꯆꯥꯕ ꯃꯇꯝꯗꯣ
ꯍꯌꯦꯡ ꯀꯣꯟꯅ ꯐꯖꯅ ꯊꯤꯅ ꯋꯥꯔꯤ ꯁꯛ ꯁꯛ ꯎꯅꯔ ꯋꯥꯔꯤ ꯁꯥꯟꯅꯔꯁꯤ
ꯍꯣꯏ ꯍꯣꯏ
ꯎꯝ
ꯊꯝꯃꯦ ꯊꯝꯃꯦ
ꯎꯝ